ꯍꯜꯂꯣ
ꯑꯣ ꯇꯥꯕ꯭ꯔꯥ
ꯇꯥꯏꯌꯦ ꯇꯥꯏꯌꯦ
ꯑꯣ ꯌꯥꯗꯕꯀꯣ ꯑꯩꯉꯣꯟꯗ ꯍꯧꯖꯤꯛꯀꯤꯗꯣ
ꯑꯩꯒꯤꯗꯣ ꯁꯨꯃꯥꯏꯅ ꯍꯥꯏꯌꯦ ꯃꯤꯅ ꯃꯤꯅ ꯇꯧꯔꯛꯄ ꯌꯥꯗꯕ ꯑꯩꯅ ꯇꯧꯕꯗꯤ ꯌꯥꯕꯀꯣ
ꯑꯣ
ꯀꯔꯤꯒꯤꯔꯥ ꯈꯪꯗꯦ ꯒ꯭ꯌꯥꯟ ꯇꯥꯗꯦ ꯑꯗꯨꯒꯤ ꯑꯩ ꯃꯤꯅ ꯇꯧꯔꯛꯄꯗꯣ ꯁꯨꯛꯇꯧ ꯇꯧꯕ ꯌꯥꯗ꯭ꯔꯦꯕ ꯑꯩꯅ ꯑꯗꯨꯝ ꯇꯧꯔꯒ ꯂꯩꯔꯦꯕ
ꯑꯣ ꯌꯥꯗ꯭ꯔꯣꯏ ꯑꯗꯨꯗꯤ ꯐꯔꯛ ꯇꯥꯏꯌꯦ
ꯏꯪꯉꯦ ꯊꯕꯛ ꯆꯤꯟꯕ꯭ꯔꯣ
ꯍꯧꯖꯤꯛꯇꯤ ꯆꯤꯟꯖꯦꯗ ꯃꯣꯏ ꯐꯤꯗꫭ ꯂꯧꯁꯟꯕꯤꯅꯅꯕ ꯍꯥꯏꯕ ꯅꯠꯇꯦ ꯀꯧꯒꯦ ꯗꯗꯤ
ꯀꯅꯥ ꯅꯣꯏꯒꯤꯔꯣ
ꯎꯝ ꯇꯥꯕꯔꯥ
ꯅꯣꯏꯒꯤꯔꯣ
ꯑꯧ ꯑꯩꯈꯣꯏꯒꯤ ꯅꯣꯡ ꯆꯨꯒꯗꯧꯔꯦ ꯑꯗꯨꯒꯤ
ꯍꯧꯖꯤꯛꯂꯣ
ꯎꯝ
ꯑꯣ ꯃꯩꯗꯤ ꯂꯥꯛꯑꯝꯃꯅꯤꯀꯣ ꯅꯣꯏꯗꯗꯤ
ꯃꯩꯗꯤ ꯃꯨꯠꯇꯦꯗꯥ ꯑꯈꯣꯏꯗꯤ
ꯑꯩꯈꯣꯏꯗꯗꯤ ꯅꯪ ꯈꯪꯉꯤꯗꯨꯅꯤ ꯅꯣꯡ ꯍꯦꯛ ꯃꯪꯉꯕ ꯃꯩ ꯃꯨꯠꯈ꯭ꯔꯅꯤ
ꯌꯥꯗꯦꯕ ꯑꯁꯤꯁꯤꯗꯤ ꯆꯤꯡꯒꯤ ꯍꯧꯅꯕꯤ ꯑꯣꯏꯔꯦ
ꯑꯗꯨꯅꯤ ꯎꯄꯥꯏ ꯂꯩꯇꯦ ꯅꯣꯡ ꯆꯨꯔꯗꯤ ꯃꯩ ꯃꯨꯠꯄ ꯑꯗꯨꯝ ꯍꯧꯕꯅꯤ ꯑꯗꯨꯗꯗꯤ ꯍꯩ ꯍꯩ ꯌꯥ
ꯑ ꯀꯩꯅꯣ ꯅꯪꯒꯤ ꯅꯅꯥꯎ ꯅꯨꯄꯤ ꯍꯣꯇꯦꯜ ꯑꯃ ꯂꯩꯗꯅ
ꯎꯝ
ꯃꯣꯏꯒꯤ ꯃꯣꯃꯣꯗꯣ ꯍꯥꯎꯕ꯭ꯔꯥ
ꯍꯥꯎꯔꯝꯒꯅꯤ
ꯑꯣ ꯉꯁꯥꯏ ꯋꯥꯔꯤ ꯁꯥꯟꯅꯩꯕꯀꯣ
ꯑꯣ
ꯑꯗꯨꯒ ꯆꯥꯝꯃ ꯀꯨꯟ ꯄ꯭ꯂꯦꯠꯇ ꯇꯔꯥ ꯇꯔꯨꯛ ꯇꯧꯋꯤ ꯍꯥꯏꯌꯦ ꯃꯣꯃꯣꯗꯣ ꯌꯥꯝꯃꯤꯀꯣ
ꯑꯣ ꯏꯅꯥꯎꯅꯨꯄꯤ ꯍꯥꯏꯕꯗꯤ ꯑꯃꯁꯤꯗ
ꯑ ꯑ ꯑꯣ ꯑꯣ ꯑꯣ
ꯃꯣꯏꯒꯤꯗꯤ ꯑꯗꯨꯝ ꯌꯥꯝ ꯇꯧꯕꯅꯦ
ꯑ ꯍꯥꯎꯇꯕꯒꯤ ꯌꯥꯝꯕ꯭ꯔꯥꯗꯤ ꯈꯪꯗꯦꯕꯀꯣ ꯃꯥꯅ ꯇꯔꯥ ꯇꯔꯨꯛ ꯇꯧꯋꯦꯒ ꯑꯩ ꯌꯥꯝꯃꯤꯍꯦ ꯍꯥꯏꯔꯒ ꯍꯥꯎꯗꯤ ꯍꯥꯎꯋꯦ ꯍꯥꯏꯌꯦ ꯑꯩꯅ ꯁꯦꯝꯕ꯭ꯔꯗꯤ ꯈꯪꯗꯦ ꯀꯛ ꯍꯥꯏꯌꯦ ꯃꯥꯗꯣ ꯍꯥꯎꯕ꯭ꯔꯥ ꯍꯥꯎꯇꯔꯕ
ꯅꯣꯏꯗꯤ ꯍꯌꯦꯡ ꯑꯗꯨꯝ ꯅꯨꯃꯤꯠ ꯆꯨꯞꯄ ꯌꯨꯝꯗ ꯂꯩꯒꯅꯤ
ꯎꯝ ꯂꯩꯒꯅꯤ ꯈꯪꯗꯦ ꯍꯌꯦꯡꯁꯤ ꯀꯔꯤ ꯇꯧꯁꯤꯔꯥ ꯄꯨꯜꯂꯗꯤ ꯆꯥꯅꯤꯉꯥꯏꯒꯨꯝꯕꯁꯨ ꯇꯧꯗ꯭ꯔꯦꯗ ꯍꯟꯗꯛꯇꯤꯀꯣ ꯍꯥꯟꯅꯗꯤ ꯄꯨꯜꯂꯗꯤ ꯆꯥꯛ ꯆꯥꯁꯦ ꯏꯟꯁꯥꯡ ꯍꯥꯎꯕ ꯆꯥꯁꯦꯅ ꯍꯥꯏꯕꯅꯦꯕ ꯍꯟꯗꯛꯇꯤ ꯄꯩꯁꯥ ꯂꯩꯅꯗꯕꯅꯤꯅ ꯑꯗꯨꯁꯨ ꯍꯥꯏꯔꯛꯇ꯭ꯔꯦꯗ ꯈꯪꯗꯦ ꯀꯃꯥꯏ ꯇꯧꯅꯤ
ꯍꯪꯗ꯭ꯔꯅꯦ ꯍꯧꯖꯤꯛꯀꯥꯟꯁꯦ ꯄꯩꯁꯥ ꯄꯥꯏꯅꯗꯕꯅꯤꯅ
ꯎꯝ
ꯃꯕꯥꯥꯟꯁꯨ ꯊꯣꯛꯅꯤꯡꯗ꯭ꯔꯦ
ꯎꯝ ꯅꯣꯏꯗꯤ ꯐꯩꯌꯦ ꯑꯗꯨꯗ ꯂꯩꯕꯅꯤꯅ
ꯀꯗꯥ ꯑꯅ ꯏꯅꯥꯅ ꯁꯤꯗ ꯂꯩꯌꯦꯅ
ꯀꯣꯏꯕ ꯆꯠꯅꯤꯡꯉꯦ ꯀꯣꯏꯕ ꯆꯠꯇꯕ ꯀꯨꯏꯔꯦ
ꯍꯥ ꯀꯔꯤ ꯍꯥꯏꯕ
ꯀꯣꯏꯕ ꯆꯠꯅꯤꯡꯉꯦꯕ ꯆꯠꯇꯕ ꯀꯨꯏꯔꯦ ꯆꯠꯇꯕ ꯀꯨꯏꯔꯦꯕ
ꯀꯏꯔꯦꯗ ꯈꯣꯏꯁꯨ ꯀꯣꯏꯔꯕ ꯆꯠꯇꯦꯗ
ꯍꯟꯗꯛꯇꯤ ꯃꯐꯝ ꯐꯖ ꯐꯖꯕ ꯑꯃꯨꯛ ꯊꯣꯛꯂꯛꯑꯦꯗꯅꯀꯣ
ꯎꯝ ꯌꯥꯝ ꯊꯣꯛꯈ꯭ꯔꯕꯅꯦ ꯑꯗꯨꯃꯥꯏꯅ
ꯑ ꯏꯁꯤꯡ ꯂꯩꯕ ꯃꯐꯝꯗꯣ
ꯀꯔꯝꯕ ꯃꯐꯝꯅꯣ
ꯃꯈꯥꯔꯣꯝꯗ ꯏꯁꯤꯡ ꯌꯥꯝ ꯂꯩꯕ ꯃꯐꯝꯗꯣ ꯑꯩꯈꯣꯏ ꯆꯠꯂꯦꯗꯅ ꯁ꯭ꯀꯨꯜꯒꯤ
ꯎꯝ
ꯑꯗꯨꯗꯣ ꯃ ꯇ
ꯑꯣ ꯑꯣ ꯑꯣ ꯈꯪꯉꯦ ꯈꯪꯉꯦ
ꯑꯣ ꯑꯗꯨꯃ ꯑꯗꯨ ꯃꯐꯝꯁꯨ ꯆꯠꯅꯤꯡꯉꯦꯕ ꯐ ꯐꯪꯗ꯭ꯔꯦ
ꯀꯨꯏꯔꯦꯗ ꯑꯗꯨꯒꯨꯝꯕ ꯑꯃ ꯐꯪꯉ ꯆꯠꯇꯕ ꯎ
ꯅꯍꯥꯟ ꯅꯍꯥꯟꯒꯨꯝꯕꯗꯤ ꯀꯩꯅꯣ ꯎꯝ ꯁꯥ ꯉꯥ ꯂꯩꯕ ꯃꯐꯝꯗꯣ
ꯎꯝ
ꯑꯗꯨꯗ ꯆꯠꯂꯦ ꯀꯨꯏꯔꯦ ꯑꯗꯨꯁꯨ ꯆꯠꯇꯕ ꯊꯥꯏꯅ ꯑꯩꯈꯣꯏ ꯑꯉꯥꯡ ꯑꯣꯏꯔꯤꯉꯩꯗ ꯆꯠꯄꯗꯣ ꯈꯨꯜꯒꯤ ꯑꯉꯥꯡꯁꯤꯡ ꯈꯪꯕ꯭ꯔꯥ
ꯈꯪꯉꯦ ꯈꯪꯉꯦ
ꯏꯅꯦ ꯍꯣꯏ ꯑꯣꯖꯥ ꯇꯧꯔꯤꯉꯩꯗ
ꯑꯥꯎ
ꯑꯗꯨ ꯃꯇꯝꯗ ꯆꯠꯄꯗꯣ ꯅꯍꯥꯟ ꯆꯠꯂꯦꯕ ꯀꯔꯤꯁꯨ ꯂꯩꯇ꯭ꯔꯦꯗ ꯁꯥ ꯉꯥꯁꯤꯡꯗꯣ ꯂꯣꯏ ꯃꯥꯡꯈ꯭ꯔꯦꯕ ꯑꯗꯨꯕꯨ ꯂꯤꯟꯗꯤ ꯑꯁ ꯑꯆꯧ ꯑꯆꯕ ꯑꯍꯨꯝ ꯂꯩꯍꯦ
ꯑꯣ
ꯎꯝ
ꯍꯥꯏꯗꯤ ꯊꯥꯏꯅꯂ ꯎꯝ ꯀꯔꯤꯕ ꯎ ꯀꯩꯅꯣ ꯑꯩꯈꯣꯏꯅ ꯎ ꯃꯤꯁ ꯀꯩꯅꯣꯗꯣ ꯅꯆꯦꯗꯣ ꯃꯤꯁꯇꯣ
ꯑꯥ ꯑꯥ ꯑꯥ ꯑꯥ
ꯃꯣꯏꯅ ꯑꯣꯖꯥ ꯇꯧꯕꯒꯥꯟꯗ ꯑꯣꯏꯅ ꯅꯨꯡꯉꯥꯏꯗꯒꯣ
ꯑꯗꯨꯅꯤ ꯍꯣꯏ ꯍꯧꯖꯤꯛꯀꯥꯟꯗꯤ ꯅꯨꯡꯉꯣꯏꯇ꯭ꯔꯦ
ꯑꯗꯣ ꯍꯧꯖꯤꯛꯀꯥꯟꯅꯤ ꯀꯅꯥ ꯀꯅꯥ ꯇꯧꯕ꯭ꯔꯥ
ꯂꯥꯛ ꯑꯩꯅꯦ ꯀꯩꯅꯣ ꯑꯇꯞꯄꯤ ꯅꯣꯡꯀꯥꯟꯕꯤꯗꯨꯅꯦ ꯑꯗꯨꯒ ꯑꯃꯗꯣ
ꯎꯝ ꯎꯝ ꯎꯝ
ꯀꯪꯉꯒꯥꯡ ꯋꯥꯡꯕꯗꯣ ꯑꯣ ꯑꯗꯨ ꯉ ꯏꯁꯄꯦꯛ ꯎꯄꯟ ꯅꯨꯄꯥꯗꯣ
ꯑꯣ
ꯑꯗꯨꯒꯒ ꯎꯝ ꯀꯩꯅꯣ ꯏꯁꯩ ꯑꯩꯈꯣꯏ ꯏꯁꯩ ꯌꯥꯝ ꯁꯛꯄ ꯍꯩꯕ ꯃꯅꯥꯎ ꯅꯨꯄꯥꯗꯣ
ꯎꯝ
ꯑꯗꯨꯒ
ꯌꯥꯝ ꯐꯩꯅꯦ ꯅꯣꯏꯇꯦ
ꯀꯔꯤ ꯃꯈꯣꯜꯂꯣ ꯅꯪꯗꯤ ꯑꯣꯛ ꯑꯣꯛ ꯑꯣꯛ ꯑꯣꯛ ꯇꯧꯔꯒ ꯂꯩ
ꯑꯣ ꯐꯦꯟ ꯃꯈꯣꯟ ꯑꯣꯏꯕꯅ ꯌꯥꯝ ꯇꯥꯕ꯭ꯔꯥ
ꯎꯝ ꯇꯑꯌꯦ
ꯌꯥꯝ ꯇꯥꯏꯌꯦ ꯀꯟꯅ
ꯑꯥ ꯇꯥꯏꯌꯦ
ꯏꯁ ꯕꯤꯔꯥꯅꯤ ꯑꯩ ꯑꯃꯨꯛ ꯌꯦꯡ ꯍꯧꯖꯤꯛꯇꯤ ꯇꯥꯕ꯭ꯔꯥ
ꯎ ꯇꯥꯗ꯭ꯔꯦ
ꯑꯣ
ꯎꯝ
ꯑꯕꯦꯔꯅꯤꯦ
ꯕꯦꯔꯥꯅꯤ ꯍꯣꯏ ꯀꯩꯅꯩꯅꯣ ꯑ
ꯌꯥ
ꯎꯝ ꯀꯦꯔꯤꯅꯣ ꯎꯝ ꯅꯣꯏꯔꯣ ꯃꯅꯥꯛꯇ ꯀꯩꯅꯣ ꯂꯩꯕꯗꯣ
ꯑ
ꯐꯤ ꯌꯣꯟꯕ ꯗꯨꯀꯥꯟ ꯅꯣꯏꯔꯣꯝꯗ ꯂꯩ ꯍꯥꯏꯌꯦ ꯑꯃ
ꯑꯣꯔꯝꯕ
ꯃꯄꯣꯛ ꯃꯄꯣꯛ ꯍꯧꯕꯗꯣ
ꯑꯣ ꯃꯄꯨ
ꯃꯄꯣꯛꯔꯥ ꯃꯥꯏꯅ ꯍꯧꯗꯨꯔꯥ
ꯐꯤꯔꯣꯟ ꯌꯣꯟꯐꯝꯕ
ꯑꯥꯎ ꯑꯥꯎ
ꯑꯣ ꯑꯣ ꯈꯪꯉꯤ ꯈꯪꯉꯤ ꯅ ꯆꯠꯄ꯭ꯔꯣ
ꯑꯗꯨꯗ ꯆꯠꯇꯦ ꯐꯤ ꯐꯤꯔꯣꯜ ꯌꯥꯝ ꯇꯥꯡꯕ꯭ꯔꯥ ꯑꯗꯨꯗ
ꯈꯪꯗꯦꯅꯦ ꯑꯩꯁꯨ ꯂꯩꯗꯕꯅꯤꯅ
ꯆꯠꯇꯕ꯭ꯔꯥ ꯆꯄ ꯐꯥꯎ ꯇꯣꯡꯅꯤꯡꯉꯥꯏ ꯂꯩꯇ꯭ꯔꯦ ꯑꯩ ꯍꯟꯗꯛ ꯌꯥꯝ
ꯑꯩꯁꯨ ꯂꯩꯗꯦꯗ ꯐꯤꯔꯣꯒ ꯂꯩꯗꯕ ꯀꯨꯏꯔꯦꯗ
ꯍꯟ ꯍꯟꯗꯛꯇꯤ ꯁꯦꯀꯦꯟ ꯍꯦꯟꯒꯨꯝꯕꯁꯦ ꯌꯥꯝ ꯄꯥꯡ ꯂꯧꯅꯗ꯭ꯔꯦ ꯃꯤꯅꯀꯣ ꯗꯨꯀꯥꯟ ꯃꯆꯥ ꯃꯆꯥ ꯌꯥꯝ ꯊꯣꯛꯂꯛꯑꯦꯕ ꯐꯤꯔꯣꯟꯒꯤ ꯑꯅꯧꯕ ꯑꯗꯨ ꯑꯣꯏꯔꯁꯨ ꯄꯣꯠꯇꯤ ꯌꯥꯝ ꯇꯥꯡꯉꯦꯕ
ꯇꯥꯡꯉꯤ ꯇꯥꯡꯉꯦ ꯄꯣꯠ ꯆꯩꯩꯁꯦ ꯍꯟꯗ ꯌꯥꯝ ꯇꯥꯡꯈ꯭ꯔꯕꯅꯦ ꯑꯩ ꯄꯣꯠꯁꯦ ꯍꯦꯟꯖꯜ ꯍꯥꯅꯦ ꯂꯩꯇꯦ
ꯇꯗꯣ ꯍꯥꯎꯖ ꯂꯩꯖꯦ
ꯃꯄꯥꯟ ꯊꯣꯛꯄꯗ ꯍꯥꯅꯤꯡ ꯑꯃꯐꯥꯎ ꯂꯩꯇ꯭ꯔꯦꯗꯏꯗꯤ ꯍꯧꯖꯤꯛꯀꯥꯟꯗꯤ
ꯑꯩꯁꯨꯅꯦ ꯂꯨꯄꯥ ꯆꯥꯝꯃꯒꯤ ꯁꯤꯟꯗꯟ ꯇꯣꯡꯉꯤꯅꯤ ꯍꯧꯖꯤꯛ ꯄꯥꯊꯖꯣꯟ ꯇꯣꯝꯕ ꯌꯥꯝ ꯅꯨꯡꯉꯥꯏꯌꯦ ꯀꯔꯤꯅꯣ ꯌꯥꯝꯅ ꯊꯥꯕ ꯅꯠꯇꯦꯕꯀꯣ ꯌꯥꯝꯅ ꯀꯩꯅꯣ ꯇꯧꯋꯦꯕ
ꯀꯔꯝꯕ ꯁꯤꯗꯧꯔꯣ ꯅꯪ ꯀꯔꯤꯕ ꯑꯃ ꯄ ꯃ ꯏꯄꯠꯇꯔꯕ
ꯅꯠꯇꯦ ꯀꯩꯅꯣ ꯈꯨꯝꯕ ꯖꯥꯠꯇꯣ ꯃꯔꯤ ꯀꯔꯤ ꯍꯥꯏꯁꯤꯔꯥ
ꯑꯆꯧꯕꯗ‌ꯣ
ꯂꯣꯏꯅ ꯈꯣꯨꯝꯕꯁꯨ ꯅꯠꯇꯦ ꯂꯨꯄꯥ ꯆꯥꯃꯒꯤ ꯑꯗꯨꯝ ꯀꯅꯣ ꯌꯥꯝꯅ ꯀꯩꯅꯣ ꯇꯧꯋ‌ꯦꯗ ꯊꯥꯏꯅꯗꯤ ꯀꯔꯤ ꯆꯄꯜ ꯑꯃ ꯊꯣꯛꯅꯕꯅꯦ
ꯀꯟꯕꯗꯨꯔꯣ
ꯑꯩꯈꯣꯏ ꯈꯨꯟꯗ ꯑꯀꯟꯕꯗꯣ ꯃꯆꯨ ꯃꯆꯨ
ꯑ‌ꯣ ꯑ‌‌ꯣ ꯈꯪꯉꯦ ꯑꯁ ꯑꯩꯖꯨ ꯊꯥꯏꯅ ꯀꯔꯤꯕ ꯀꯨꯝꯍꯩ ꯃꯇꯝꯗ ꯑꯗꯨ ꯂꯩꯕꯤꯔ ꯍꯔꯥꯎꯔ ꯆꯦꯟꯈꯤꯕꯅꯦ ꯑꯍꯥꯡꯕꯗ ꯑꯗꯨꯁꯨ ꯌꯦꯂꯣ ꯀꯂꯔꯗꯅꯦ
ꯑ ꯑꯩꯒꯤꯗꯤ ꯀꯩꯅꯣ ꯀꯣꯝꯂꯥꯒꯤ ꯃꯆꯨꯅꯦ ꯑꯩꯒꯤ ꯍꯧꯖꯤꯛꯐꯥꯎ ꯂꯩꯔꯤꯌꯦ ꯀꯔꯤꯁꯨ ꯇꯧꯗꯦ
ꯑꯗꯨꯗꯣ ꯌꯥꯝ ꯈꯥꯡꯕꯅꯦꯕ ꯑ ꯀꯨꯝꯍꯩ ꯃꯇꯝꯅ ꯑꯗꯨ ꯂꯩꯕꯤꯔꯒ ꯑꯁ ꯍꯔꯥꯎꯔꯒ ꯆꯦꯟꯕꯅꯤꯅꯦ ꯑꯩꯈꯣꯏꯗꯤ ꯊꯥꯏꯅꯗꯤ
ꯀꯩꯅꯣ ꯎꯝ ꯑꯗꯨꯅꯦ
ꯀꯔꯤ ꯍꯥꯏꯒꯦ ꯍꯥꯏꯅꯣꯅ
ꯑꯩꯔꯣ
ꯎꯝ ꯍꯧꯖꯤꯛ ꯀꯩꯅꯣ ꯍꯥꯏꯕꯗꯣ
ꯀꯩꯅꯣꯗ‌ꯣ ꯀꯩꯅ‌ꯣꯅꯦꯕ ꯀꯥꯎꯒꯔ‌ꯦ
ꯅꯪꯗꯣ ꯃꯃꯥꯡꯒꯤ ꯁꯝ ꯊꯥꯗꯧꯑꯣ ꯑꯗꯨꯅ ꯐꯖꯩꯌꯦ
ꯌꯥꯗꯦ ꯁꯝ ꯂꯣꯏ ꯀꯦꯟꯈ꯭ꯔꯦ ꯂꯩꯇ꯭ꯔꯦ ꯑꯩ
ꯑꯌꯥ ꯌꯥ ꯌꯥ ꯌ ꯂꯣꯏꯔꯦꯗ ꯅꯪ ꯁꯝꯗꯤ ꯌꯥꯎꯗꯕꯅꯦ ꯀꯒꯤ ꯅ‌ꯣ ꯁꯝ ꯀ‌ꯦꯟ
ꯈꯔ ꯌꯥꯝꯃꯝꯕꯅꯦꯕꯀꯣ ꯈꯪꯗꯦ ꯆꯍꯤ ꯑꯗꯨꯝ ꯂꯩꯔ ꯑꯗꯨꯝ ꯂꯣꯏ ꯀꯦꯟꯒ꯭ꯔꯦꯕ ꯑꯩꯒꯤ ꯃꯥꯡꯒꯤꯁꯦ ꯃꯃꯥꯡꯗꯀꯣ ꯍꯥꯟꯅꯗꯤ ꯃꯃꯥꯡꯗ ꯀꯔꯤꯁꯨ ꯇꯧꯔꯝꯗ꯭ꯔꯕꯅꯦꯕ ꯍꯧꯖꯤꯛꯇꯤ ꯃꯥꯡꯒꯤꯁꯦ ꯂꯣꯏ ꯀꯔꯤ ꯍꯥꯏꯁꯤꯔꯥ ꯑꯩꯒꯤ ꯀꯣꯛꯀꯤꯗꯣ ꯂꯣꯏ ꯎꯔꯦꯕ
ꯑꯩ ꯗꯣꯛꯇꯔ ꯌꯦꯡꯊꯣꯛꯑꯣ
ꯌꯦꯡꯒꯦ ꯇꯧꯕꯅꯦ ꯅꯣꯏ ꯏꯁ ꯀꯩꯅꯣ ꯃꯥꯏꯒꯤ ꯌꯦꯡꯐꯝꯗꯣ
ꯍ‌ꯣꯏ ꯑꯗꯨꯗ ꯌꯦꯡꯉꯣ ꯑꯗꯨ ꯅꯨꯄꯤ
ꯑꯗꯨꯗ ꯃꯤ ꯃꯌꯥꯝ ꯌꯦꯡꯉꯦꯕ ꯍꯥꯏꯌꯦꯕ
ꯎꯝ
ꯑꯗꯨ ꯑꯣꯏꯔꯁꯨ ꯐꯕ꯭ꯔꯥ ꯐꯠꯇꯕ꯭ꯔꯥꯗꯤ ꯈꯪꯗꯦꯕ ꯄꯩꯁꯥ ꯃꯅꯥꯗꯨꯅꯦ ꯃꯅꯥ ꯂꯩꯇꯕꯒꯤ ꯌꯦꯡꯕ ꯆꯠꯇꯕꯅꯤꯅꯦ
ꯑꯗꯨꯖꯨ ꯆꯨꯝꯃꯤꯅꯦ ꯃꯅꯥ ꯂꯩꯕ ꯀꯥꯟꯗ ꯌꯦꯡꯕ ꯆꯠꯂꯣ
ꯑꯗꯨꯅꯦ ꯂꯣꯏꯔꯦ ꯑꯩꯒꯤ ꯁꯝꯗꯣ ꯀꯩꯅꯣ ꯎꯝ ꯌꯥꯝꯗ꯭ꯔꯁꯨ ꯀꯔꯤ ꯍꯥꯏꯁꯤꯔꯥ ꯈꯣꯏꯔꯗꯤ ꯐꯔꯛ ꯈꯔ ꯐꯒꯗꯕꯀꯣ ꯌꯥꯝꯗ꯭ꯔꯒ ꯌꯥꯝ ꯄꯤꯛ ꯇ꯭ꯔꯨ ꯄꯤꯛꯑꯒ ꯏꯁꯇ꯭ꯔꯦꯠꯇ ꯂꯩꯕꯅꯤꯅ ꯑꯗꯨ ꯂꯩꯗ꯭ꯔꯦꯕ ꯆꯟꯁꯦ
ꯑꯗꯨ ꯅꯅꯥꯎꯅꯨꯄꯤꯗꯨꯁꯨ
ꯃꯤꯅ ꯑ ꯏꯅꯥꯎꯄꯤ ꯍꫭꯏꯗꯤ ꯁꯝ ꯌꯥꯝꯃꯦ ꯃꯤꯅ ꯑꯩꯕꯨ ꯎꯔꯗꯤ ꯑꯦ ꯅꯪ ꯌꯨꯝ ꯄꯥꯝꯕ ꯃꯇꯝꯗ ꯂꯣꯏꯔꯅꯤ ꯂꯣꯏꯔꯅꯤ
ꯑꯗꯨꯅꯦ ꯌꯦꯡꯍꯧꯔꯣ ꯀꯦꯜꯂꯦ ꯍꯥꯏꯕꯅꯦꯕ ꯅꯨꯄꯤꯗꯣ
ꯎꯝ
ꯑꯗꯨꯒꯤ ꯅꯪ ꯍꯧꯖꯤꯛ ꯌꯦꯡꯍꯧꯗ꯭ꯔꯗꯤ ꯂꯥꯁꯇ ꯅꯪ ꯂꯣꯏꯅ ꯅꯁꯝ ꯀꯦꯟ ꯂꯨ ꯀꫭꯛꯑꯒ ꯂꯩꯒꯅꯤꯀꫭ ꯎꯝ ꯌꯦꯡꯊꯣꯛꯑꫭ
ꯁꯦ ꯕꯣꯔꯥ ꯕꯤꯔꯥꯅꯤ ꯅꯨꯄꯤꯗꯤ ꯁꯝꯗ ꯑꯗꯨꯝ ꯃꯒꯨꯟ ꯂꯩꯕꯅꯤꯅꯀꯣ
ꯑꯩꯁꯨ ꯍꯟꯗꯛꯇꯤ ꯁꯝ ꯌꯥꯝ ꯀꯦꯜꯂꯦꯕ
ꯁꯝꯁꯦ ꯑꯅꯧ ꯑꯅꯧꯕ ꯏꯁꯇꯥꯜ ꯍꯥꯞꯄ ꯌꯥꯗ꯭ꯔꯦꯕ
ꯔꯝꯒꯅꯤ ꯅꯪ ꯁꯝꯗꯨ ꯍꯥꯟꯅꯗꯒꯤ ꯌꯥꯝꯗꯕꯗꯨꯗ ꯑꯃꯨꯛ
ꯀꯦꯜꯂꯗꯤ ꯂꯩꯇ꯭ꯔꯦ ꯑꯗꯨꯒꯤ ꯍꯥꯡꯕꯁꯨ ꯌꯥꯗ꯭ꯔꯦ ꯑꯩꯗꯤ ꯊꯥꯡꯉꯗꯤ ꯑꯗꯨꯝ ꯀꯦꯜꯂꯦꯕ ꯇꯦꯜꯂꯗꯤ ꯈꯔ ꯐꯩꯌꯦ
ꯎꯝ ꯈꯪꯗꯦꯗ ꯄ꯭ꯔꯣꯕ꯭ꯂꯦꯝ ꯃꯌꯥꯝꯁꯦ
ꯗꯦ ꯁꯝꯗꯤ ꯁꯝ ꯈꯤꯇꯪ ꯅꯪ ꯌꯥꯝꯃꯝꯃꯗꯤꯀꯣ ꯑꯁ ꯌꯥꯝ ꯄꯦꯟꯒꯗꯕꯅꯤ
ꯑꯃꯗꯨꯁꯨꯅꯦ ꯑꯃꯗꯣ ꯃꯗꯨꯁꯨ ꯌꯥꯝꯗꯕꯒꯤ ꯃꯥꯁꯨꯅꯦ
ꯑꯃꯗꯨ ꯍꯥꯏꯗꯤ ꯀꯔꯝꯕꯅꯣ ꯅꯪꯒꯤ ꯑꯃꯗꯣ ꯑꯣ ꯑꯣ ꯑꯣ ꯑꯗꯨꯁꯨ ꯌꯥꯝꯗꯦ ꯑꯥ ꯈꯪꯉꯦ ꯈꯪꯉꯦ
ꯑꯗꯨ ꯑꯣꯏꯔꯁꯨ ꯃꯥꯒꯤꯗꯤ ꯃꯃꯥꯡꯗ ꯂꯩꯕꯅꯤꯅꯀꯣ
ꯎꯝ
ꯈꯔ ꯌꯦꯡꯕꯗ ꯅꯨꯡꯉꯥꯏ ꯑꯩꯒꯤꯗꯤ ꯃꯃꯥꯡꯗ ꯂꯩꯇꯕ
ꯃꯃꯥꯡꯗ ꯂꯣꯏꯅ ꯀꯦꯟꯕ
ꯑꯧ ꯃꯥꯒꯤꯅ ꯃꯅꯤꯡꯗ ꯃꯀꯣꯛ ꯀꯔꯤ ꯍꯥꯏꯁꯤꯔꯥ ꯑꯩꯈꯣꯏ ꯀꯣꯛ ꯃꯌꯥꯏꯗ ꯀꯩꯅꯣ ꯂꯩꯗꯅ ꯔꯥꯎ ꯀꯨꯝꯅ ꯂꯩꯕꯗꯣ ꯃꯍꯧꯁꯥ ꯑꯗꯨ ꯃꯥꯒꯤ ꯑꯗꯨ ꯃꯐꯝꯗ ꯍꯥꯎꯗꯕ ꯑꯗꯨꯗꯅ ꯃꯥꯒꯤ
ꯈꯪꯗꯦꯗ ꯃꯥꯗꯤ ꯃꯥꯁꯨ ꯌꯦꯡꯗ꯭ꯔꯕ ꯃꯥꯜꯂꯤꯅꯦ
ꯌꯦꯡꯅꯤꯡꯉꯦ ꯍꯥꯏꯌꯦ ꯑꯗꯣ ꯃꯅꯥ ꯂꯩꯇꯕꯒꯤꯅꯤꯅꯦ ꯃꯥꯗꯤ ꯉꯁꯥꯏ ꯑꯩ ꯎꯑꯦ ꯃꯣꯏꯗ ꯂꯥꯛꯄ ꯀꯥꯟꯗ ꯃꯥꯒꯤ ꯃꯃꯥꯏꯗꯣ ꯈꯔ